ꯍ
ꯇꯧꯔꯛꯑꯣ ꯍꯥꯏꯕ ꯅꯠꯇ꯭ꯔꯣ ꯑꯉꯥꯎꯕꯤ
ꯇꯧꯔꯛꯑꯣ ꯍꯥꯏꯔꯒ
ꯑꯥ
ꯍꯌꯦꯡꯅ ꯇꯧꯔꯛꯑꯣ ꯍꯥꯏꯔꯒ ꯅꯪꯗꯤ ꯀꯔꯤꯅꯣꯅꯦ
ꯑꯁꯤ ꯅꯝꯕꯔꯗ ꯑꯃꯨꯛ ꯇꯧꯔꯛꯑꯣ ꯑꯩ
ꯀꯗꯥꯎꯗ ꯇꯧꯔꯛꯑꯣ ꯍꯥꯏꯗꯤ ꯍꯌꯦꯡ ꯅꯠꯇꯦ ꯇꯧꯔꯛꯑꯣ ꯍꯥꯏꯕꯅꯦ ꯀꯔꯤꯔꯣ ꯅꯪꯁꯤꯁꯨ
ꯍꯧꯖꯤꯛꯪꯉꯥꯡꯉꯁꯨ ꯎꯄꯥꯏ ꯂꯩꯇ꯭ꯔꯦ
ꯍꯣꯏ ꯍꯧꯖꯤꯛꯇꯤ ꯉꯥꯡꯔꯁꯤ ꯎꯄꯥꯏ ꯂꯩꯇ꯭ꯔꯤ
ꯑꯥ ꯑꯩꯗꯤ ꯑꯃꯨꯛ ꯇꯧꯔꯛꯑꯣ ꯑꯩ ꯑꯗꯨꯝ ꯉꯥꯡꯕꯤꯒꯦ ꯍꯥꯏꯕ꯭ꯔꯥ ꯈꯟꯕ ꯑꯩꯗꯤ
ꯑ ꯉꯁꯥꯏ ꯃꯤꯅ ꯇꯧ ꯍꯥꯏꯕ ꯃꯇꯝꯗ ꯃꯤꯒꯤ ꯃꯇꯝ ꯐꯪ ꯈꯪꯗ꯭ꯔꯒ ꯃꯤꯒꯤ ꯈꯛꯇ ꯃꯇꯝ ꯐꯪꯔꯒ ꯑꯩꯒꯤ ꯏꯁꯤꯡ ꯖꯒ ꯍꯧꯖꯤꯛꯇꯤ ꯅꯪꯅ ꯑꯩꯕꯨ ꯑꯣꯠꯂꯦꯀꯣ
ꯅꯠꯇꯦ ꯑꯁꯤꯁꯦ ꯋꯥꯔꯤꯁꯦ ꯁꯥꯟꯅꯕ ꯍꯧꯔꯗꯤꯀꯣ ꯑꯃꯈꯛꯇ ꯇꯧꯕꯗꯣ ꯌꯥꯗꯦꯕ ꯋꯥꯔꯤꯗꯣ ꯈꯪꯕ꯭ꯔꯥ ꯑꯗꯨꯒꯤ ꯑꯅꯤ ꯑꯍꯨꯝꯔꯛ ꯇꯧꯕꯗꯣ ꯆꯞꯇꯤ ꯆꯥꯏꯌꯦꯀꯣ ꯋꯥꯔꯤꯕꯨ ꯍꯧꯔꯗꯤ ꯑꯩꯈꯣꯏ ꯐ꯭ꯔꯦꯟ ꯑꯩꯈꯣꯢꯏ ꯏꯃꯥꯟꯅꯕꯤꯁꯤꯡꯕꯨ ꯇꯧꯔꯗꯤꯀꯣ
ꯑꯩꯗꯤ ꯏꯃꯥꯟꯅꯕꯤꯁꯤꯡꯕꯨ ꯇꯧꯔꯗꯤ ꯋꯥ ꯂꯩꯇꯦꯗ
ꯑꯁꯦꯡꯕ꯭ꯔꯥ ꯑꯩꯗꯤ ꯌꯥꯝꯃꯦ ꯅꯨꯡꯉꯥꯏ ꯍꯥꯏꯔꯒ
ꯑꯗꯨꯗꯤ ꯅꯪꯅ ꯂꯩꯥꯔꯗꯤ ꯑꯗꯨꯝ ꯅꯨꯡꯇꯤꯒꯤ ꯇꯧꯔꯛꯑꯣꯅꯦ
ꯍꯣꯢ
ꯑꯩꯩꯗꯤ ꯋꯥ ꯉꯥꯡꯅꯤꯡꯉꯥꯏ ꯂꯩꯃꯟꯗꯕꯒꯤ ꯍꯥꯡꯕ ꯀꯣꯏꯁꯟ ꯈꯛꯇ ꯑꯗꯨꯝ ꯍꯥꯡꯉ ꯂꯩ ꯆꯥꯛ ꯆꯥꯔꯕꯣ ꯀꯩꯗꯧꯔꯤꯅꯣ
ꯅꯍꯥꯟꯅ ꯌꯥꯎꯕꯒꯤ ꯅꯪꯗꯤ ꯄ꯭ꯔꯣ ꯑꯣꯏꯔꯦ ꯍꯥꯏꯕ ꯅꯠꯇ꯭ꯔꯣ
ꯄ꯭ꯔꯣ ꯑꯣꯏꯕꯗꯣ ꯑꯁ ꯋꯥ ꯉꯥꯡꯅꯤꯉꯥꯏ ꯂꯩꯇꯕꯒꯤ
ꯉꯥꯡꯃꯟꯕꯒꯤ ꯂꯩꯇ꯭ꯔꯦ
ꯉꯥꯡꯃꯟꯕꯒꯤ ꯅꯠꯇꯦ ꯑꯩ ꯏꯃꯥꯟꯅꯕꯤꯁꯤꯡꯕꯨ ꯀꯣꯜ ꯇꯧꯕꯗꯣ ꯋꯥ ꯂꯩꯇꯦ ꯑꯩꯈꯣꯏꯁꯨ ꯑꯗꯨꯝ ꯇꯨꯃꯤꯟ ꯇꯨꯃꯤꯟꯅ ꯂꯩ ꯑꯗꯨꯒꯤ ꯑꯗꯨꯝ ꯍꯪꯕ ꯀꯣꯏꯁꯟ ꯎꯄꯥꯢ ꯂꯩꯇꯕꯒꯤ ꯗꯨꯝ ꯂꯩꯔꯦꯗ
ꯂꯣꯢꯔꯦꯗꯍꯦ
ꯄꯤꯕꯨꯁꯨ ꯀꯁꯤ
ꯑꯁ ꯉꯁꯥꯏꯗꯣ ꯇꯧꯒꯦ ꯍꯥꯏꯔꯒ ꯎꯝ ꯀꯩꯅꯣ ꯇꯠꯈ꯭ꯔꯦ ꯃꯥꯅ ꯇꯧꯗꯤ ꯇꯧꯔꯛꯑꯦꯕ
ꯑꯣ
ꯇꯠꯈ꯭ꯔꯦ ꯑꯃꯨꯛꯀ
ꯑꯩ ꯏꯕꯥꯅꯤ ꯁꯨ ꯇꯧꯒꯦꯅ ꯃꯥꯥ ꯍꯥꯂꯥꯛꯄ ꯃꯇꯝꯗ ꯍꯣꯁꯄꯤꯇꯥꯜ ꯆꯠꯂꯒ
ꯎꯝ
ꯃꯇꯝꯗ ꯇꯧꯒꯦ ꯍꯥꯏꯔꯒ ꯑꯩꯁꯨ ꯑꯃꯨꯛꯀ ꯆꯥꯛ ꯂꯥꯎꯕ ꯆꯠꯈ꯭ꯔꯕ ꯃꯥꯜꯂꯦ ꯑꯗꯨꯒ ꯑꯩ ꯍꯜꯂꯛꯄꯗ ꯃꯥ ꯑꯃꯨꯛꯀ ꯆꯥꯛ ꯆꯥꯔꯒꯦ ꯍꯥꯏꯌꯦ
ꯍꯣꯏ ꯇꯥꯏꯃꯤꯡꯗꯣ ꯌꯥꯗꯦꯅꯦ ꯀꯣ
ꯎꯝ
ꯑꯩꯈꯣꯏꯁꯨ ꯇꯥꯏꯃꯤꯡꯗ ꯆꯥꯛ ꯆꯥꯗꯕꯅꯤꯅꯀꯣ ꯑꯗꯨꯝ ꯇꯔꯥꯃꯉꯥ ꯍꯣ ꯇꯔꯥ ꯑꯃ ꯇꯔꯥ ꯁ꯭ꯋꯥꯏꯗꯒꯤ ꯆꯥꯔꯅꯤ
ꯅꯪꯒꯤꯗꯤ ꯄꯨꯡ ꯇꯔꯥ ꯃꯉꯥ ꯂꯩꯕ꯭ꯔꯣ
ꯇꯔꯥ ꯑꯃ ꯍꯥꯏꯕꯅꯦ
ꯌꯥꯔꯦ
ꯑꯥ ꯅꯨꯄꯤ ꯍꯧꯖꯤꯛ ꯅꯅꯥꯛꯇ ꯇꯨꯝꯕ ꯅꯨꯄꯤꯁꯤ ꯀꯔꯤ ꯇꯧꯔꯒ ꯂꯩꯕ꯭ꯔꯣ
ꯑꯩ ꯃꯊꯛꯇ ꯀꯥꯈꯠꯂꯦ ꯀꯩꯅꯣ ꯃꯣꯏ ꯎꯝ ꯀꯩꯅꯣꯁꯤꯡꯗꯣ ꯎꯝ ꯃꯣꯏ ꯃꯄꯥꯇꯣꯟꯗꯣ ꯊꯕꯛ ꯍꯜꯂꯛꯑꯦ ꯑꯗꯨ ꯑꯗꯨꯝ ꯋꯥ ꯉꯥꯡꯕꯒꯤ ꯀꯣ ꯃꯥꯁꯨ ꯐꯣꯟ ꯇꯧꯔꯦꯕ ꯑꯗꯨꯒꯤ ꯃꯈꯣꯟ ꯇꯥꯒꯅꯤ ꯍꯥꯏ ꯑꯩ ꯇꯦꯔꯦꯁꯇ ꯀꯥꯈꯠꯂꯦ
ꯈꯔ ꯈꯔ ꯃꯤ ꯈꯔ ꯑꯩꯈꯣꯏꯒꯨꯝꯅ ꯄꯤꯛꯄ ꯂꯩꯕ ꯅꯨꯄꯤ ꯅꯨꯄꯥꯗꯨꯁꯨ ꯂꯩꯔꯤꯕ꯭ꯔꯥ ꯃꯣꯏ ꯃꯅꯥꯛꯇ
ꯈꯪꯗꯦꯅꯦ ꯃꯤ ꯑꯅꯤ ꯈꯛꯇꯅꯦ ꯂꯩꯕ ꯃꯌꯥꯝꯕꯒ ꯃꯄꯥꯇꯣꯟ
ꯅꯨꯄꯥ ꯑꯃꯁꯨ ꯈꯔ ꯄꯤꯛꯄ ꯄꯥꯎꯒꯟ ꯊꯨꯏꯒꯨꯝꯅ ꯂꯩꯕ ꯃꯤ ꯑꯃ ꯂꯩꯒꯨꯝ ꯇꯧꯕꯅꯦꯕ
ꯑꯣ ꯈꯪꯗ꯭ꯔꯦ ꯑꯗꯨꯗꯤ ꯄꯤꯛꯋꯦꯗ ꯍꯣꯏ ꯃꯥꯒꯤ ꯃꯄꯥ ꯇꯣꯟꯗꯣ ꯑꯗꯨꯝ ꯄꯤꯛꯄ ꯆꯤꯡꯉꯦꯗ
ꯎꯝ ꯅꯪꯒꯤ ꯅꯃꯥꯟꯅꯕꯤꯒꯤ ꯑꯄꯥꯎ ꯒꯟꯊꯨꯏꯒꯨꯝꯕ ꯃꯤꯒꯤ ꯃꯅꯥꯛꯇ ꯈꯛꯇꯅꯤ ꯅꯩꯔꯒ ꯂꯩꯕ ꯄꯥꯎ ꯀꯟꯊꯨꯏꯗꯤ ꯌꯥꯝꯅ ꯃꯤꯁ ꯇꯧꯔꯝꯅꯤꯀꯣ ꯃꯥꯕꯨ
ꯌꯥꯝ ꯃꯥꯕꯨꯗꯤ ꯑꯁ
ꯇꯦꯛ ꯊꯥꯔꯛꯇꯕ꯭ꯔꯣ ꯃꯉꯣꯟꯗ
ꯁꯨꯝꯅꯦ ꯑꯩ ꯈꯪꯕꯤꯗꯦ ꯑꯩ ꯏꯟꯇꯔꯦꯁ ꯂꯩꯇꯦꯗ ꯃꯣꯏꯅꯤꯒꯤ ꯃꯣꯏꯅꯤ ꯃꯣꯏꯒ ꯏꯟꯇꯔꯦꯁ ꯂꯩꯕꯨꯗꯤ ꯔꯦꯟꯗ ꯂꯩꯕ ꯄꯤꯒ ꯁꯤꯗꯣ ꯃꯣꯏ ꯁꯤꯡꯅꯤꯗ ꯑꯩꯗꯤ ꯀꯌꯥ ꯏꯟꯇꯔꯦꯁ ꯂꯩꯕꯤꯗꯦꯗ
ꯐꯪꯉꯣꯏ ꯑꯩꯅ ꯍꯥꯡꯉꯦ ꯍꯥꯏꯌꯣ ꯃꯥ ꯍꯧꯔꯛꯀꯅꯤ ꯑꯗꯨ ꯑꯣꯢꯔꯗꯤ ꯈꯔꯇꯣ ꯄꯥꯎꯒꯠ ꯊꯨꯏꯗꯣ ꯂꯨꯗꯤ ꯂꯨꯕꯅꯦꯀꯣ ꯃꯉꯣꯟꯗ
ꯍꯣꯏ ꯑꯗꯨꯕꯨꯗꯤ ꯍꯥꯏꯔꯅꯦ ꯃꯤ ꯂꯣꯏꯅ ꯍꯥꯏꯔꯛꯈ꯭ꯔꯦꯅꯦ
ꯑꯥ ꯑꯩꯗꯤ ꯅꯣꯡꯃ ꯃꯥꯕꯨ ꯌꯥꯝ ꯅꯣꯛꯅꯤꯡꯕꯀꯣ ꯕꯥꯎꯒꯟꯊꯨꯏꯕꯨ ꯎꯝ ꯅꯍꯥꯟ ꯑꯥ ꯃꯥꯗꯣ ꯅꯕꯅꯤꯅ ꯍꯧꯖꯤꯛ ꯂꯩꯕ ꯃꯐꯝꯗ ꯆꯠꯀꯦ ꯍꯥꯏꯕ ꯃꯇꯝꯗ ꯃꯥ ꯁꯤꯗ ꯂꯩꯕ ꯃꯇꯝꯗ
ꯎꯝ
ꯄꯥꯎꯒꯟꯊꯨꯏꯅ ꯊꯤꯟꯕ ꯆꯠꯈꯤꯒꯦꯅ ꯇꯧꯕꯅꯦꯕ ꯑꯁ ꯃꯤꯗꯤ ꯊꯤꯈ꯭ꯔꯖꯠꯅꯤꯀꯣ ꯍꯣꯏ ꯅꯪꯒꯤ ꯅꯃꯥꯟꯅꯕꯤꯗꯣ ꯑꯥꯄꯎ ꯒꯟꯊꯨꯏꯒꯤ ꯅꯨꯄꯤ ꯁꯣꯏꯗꯅ ꯑꯣꯏꯒꯅꯤ ꯌꯦꯡ
ꯑꯣꯏꯔꯣꯏꯗ ꯀꯗꯥꯏꯗꯒꯤ ꯅꯣꯗꯍꯦ
ꯄꯥꯁ ꯁꯡꯂꯛꯇꯕꯤꯒꯤ ꯑꯣꯏꯔꯅꯤ ꯑꯩꯥꯕꯨ ꯁꯥꯎꯔꯛꯀꯅꯤ ꯑꯥꯏꯅ ꯁꯨꯃꯥꯏꯅ ꯍꯥꯏꯌꯦ ꯍꯥꯏꯔꯗꯤ
ꯅꯦꯠꯋꯔꯛ ꯅꯨꯡꯉꯥꯏꯇꯥꯕ ꯍꯧꯔꯦ ꯑꯩꯅ ꯅꯠꯇ꯭ꯔꯦꯀꯣ ꯍꯧꯖꯤꯛꯇꯤ ꯇꯥꯕ꯭ꯔꯣ?
ꯅꯦꯠꯋꯔꯛ ꯇꯥꯗꯕ꯭ꯔꯥ? ꯇꯥꯏꯌꯦ
ꯇꯔꯦ ꯍꯧꯖꯤꯛꯇꯤ
ꯎꯝ ꯄꯈꯠꯂꯦ ꯈꯪꯕ꯭ꯔꯥ ꯍꯟꯗꯛꯇꯤ ꯈꯪꯕ꯭ꯔꯥ ꯂꯣꯏꯔꯒ ꯀꯩꯅꯣ ꯇꯣꯛꯄꯗꯣ
ꯑꯥ
ꯑꯗꯨ ꯅꯪꯒꯤ ꯀꯩꯅꯣ ꯇꯧꯔꯗꯤ ꯑꯩꯉꯣꯟꯗ ꯑꯗꯨꯝ ꯍꯪꯔꯛꯑꯣ ꯑꯩ ꯍꯧꯖꯤꯛꯇꯤ ꯇꯧꯕ ꯍꯩꯔꯦ
ꯑꯣ
ꯑꯩꯒꯤ ꯏꯅꯥꯎꯅꯨꯄꯥ ꯑꯃꯥꯅ ꯇꯝꯕꯤꯕ ꯑꯩꯉꯣꯟꯗ꯫
ꯑꯣ ꯑꯣ ꯀꯩꯅꯣꯗꯣ ꯃꯨꯠꯂꯗꯤ ꯑꯗꯨꯝ ꯃꯊꯟꯇ ꯂꯣꯏꯔꯁꯨꯀꯣ ꯄꯥꯈꯠꯂꯦ ꯈꯪ
ꯑꯣꯒꯤ ꯇꯧꯕꯗꯣ ꯑꯣ ꯑꯣꯒꯤ ꯑꯣ ꯃꯇꯣꯝꯇꯥ ꯆꯠ ꯆꯠꯄꯗꯨ?
ꯎꯝ
ꯗꯨꯒꯤꯗꯣ ꯑꯩ ꯁꯦꯝꯗꯣꯛꯄ ꯍꯩꯈ꯭ꯔꯦ ꯅꯪꯒꯤ
ꯑꯩꯒꯤ ꯑꯗꯨ ꯑꯗꯨꯃꯛꯇꯤ ꯆꯠꯇꯦ ꯑꯩꯒꯤꯁꯦꯀꯣ ꯉꯥꯡꯅꯔꯒ ꯑꯗꯨꯝ ꯃꯊꯟꯇ
ꯑꯥ ꯃꯤꯅꯤꯠꯇꯣ ꯈꯔ ꯇꯧꯔꯗꯤ ꯐꯩꯗ ꯑꯩꯒꯤꯗꯤ ꯈ꯭ꯔꯥ ꯑꯣꯒꯤꯗꯣ ꯆꯠꯂꯦꯕ
ꯑꯣ ꯑꯗꯨ ꯑꯣ ꯗꯨꯗꯤ ꯑꯃꯨꯛ ꯁꯦꯡꯕ ꯌꯥꯕ꯭ꯔꯥ ꯑꯥ ꯑꯅꯧꯕ?
ꯍꯣꯏ ꯁꯦꯝꯕ ꯌꯥꯏꯌꯦ ꯑꯗꯨꯒ ꯍꯧꯖꯤꯛ ꯏꯕꯟꯅꯤꯅ ꯁꯅꯥꯕꯁꯨ ꯅꯪ ꯑꯥ ꯁꯦꯝꯕ ꯌꯥꯅꯤ ꯍꯥꯏꯕꯅꯦ ꯃꯤꯅꯤꯠꯇꯣ ꯈꯔ ꯌꯥꯝꯗ꯭ꯔꯗꯤ
ꯑꯣ ꯑꯗꯨꯗꯤ ꯁꯦꯝꯃꯤꯠ ꯉꯁꯥꯏ ꯇꯧꯈꯤꯕꯇꯣ ꯁꯦꯝꯕ ꯌꯥꯒꯗ꯭ꯔꯥ?
ꯍꯧꯖꯤꯛꯗꯤ ꯁꯦꯝꯃꯔꯣꯏ ꯅꯪ ꯀꯣꯟꯇꯤꯅ꯭ꯌꯨ ꯅꯝꯔꯝꯃꯅꯤ ꯍꯧꯖꯤꯛꯇꯤ ꯁꯝꯃꯤꯠ ꯇꯧꯕ ꯂꯣꯏꯔꯝ ꯈ꯭ꯔꯅꯤꯕ
ꯑꯗꯨꯗꯤ ꯌꯥ ꯑꯩꯗꯣ ꯉꯁꯥꯏꯗꯣ ꯄꯦꯟꯗꯕ ꯑꯃ ꯂꯩꯌꯦ
ꯑꯩꯒꯤꯁꯨ ꯌꯝ ꯂꯩꯌꯦꯗ
ꯃꯔꯤꯉꯛꯇ ꯆꯠꯂꯒ ꯇꯠꯈꯤꯕ ꯋꯟꯅꯦꯗ ꯑꯥꯜꯂꯩ ꯑꯩꯅ ꯁꯥꯎꯅꯤꯡꯕꯁꯤ
ꯄꯤ ꯒꯥ ꯕꯤ ꯑꯥꯞꯄꯤꯒ ꯑꯦꯁꯇꯣ ꯇꯧꯕ꯭ꯔꯥ ꯅꯪ?
ꯇꯧꯗꯦ ꯁꯤ ꯈꯛꯇꯅꯤ
ꯑꯣ ꯅꯪꯒ ꯇꯧꯕꯒꯤꯔ ꯃꯥꯗꯤ ꯑꯩꯗꯤ ꯃꯥꯗꯣ ꯄ꯭ꯔꯦꯝꯖꯤꯠ ꯑꯥ ꯄ꯭ꯔꯟꯖꯤꯠꯀꯥ ꯇꯧꯒꯦꯔꯥꯅ ꯈꯟꯈꯤꯕꯅꯦ
ꯑꯩ ꯑꯩꯒ ꯑꯩꯒꯥ ꯇꯧꯕꯅꯦ ꯑꯍꯨꯝꯔꯛ ꯇꯧꯋꯦ ꯃꯔꯤꯔꯛ ꯇꯧꯕꯗ ꯇꯠꯄ꯫
ꯑꯩꯅ ꯃꯉꯣꯟꯗꯗꯤ ꯔꯤꯁꯤꯞ ꯈꯛꯇ ꯇꯧꯔꯣ ꯅꯪꯒꯤ ꯌꯥꯗꯕꯥꯗꯣꯅ ꯍꯥꯏꯕ
ꯎꯝ ꯃꯥ ꯃꯥꯁꯨ ꯑꯅꯧꯕ ꯑꯃꯨꯛ ꯁꯦꯝꯃꯔꯣꯏ ꯍꯥꯏꯕ꯭ꯔꯥ?
ꯁꯦꯝꯕꯅꯦꯕ ꯄ꯭ꯔꯦꯝ ꯃꯉꯣꯟꯗꯗꯤ ꯄ꯭ꯔꯦꯝꯖꯤꯠꯀꯤ ꯐꯣꯟ ꯅꯝꯕꯔꯗ ꯁꯦꯝꯕꯗꯨ ꯃꯥꯗꯣ ꯑꯦꯀꯥꯎꯟ ꯑꯅꯤ ꯄꯥꯏꯕꯤꯒꯤ ꯌꯥꯗꯦꯅ ꯍꯥꯏꯔꯛꯑꯦꯕ ꯍꯣꯏ ꯑꯃꯨꯛꯀ ꯁꯦꯝꯗꯣꯛꯀꯅꯤ ꯍꯥꯏꯕꯅꯤ ꯑꯗꯣ ꯃꯥ ꯅꯨꯃꯤꯠ ꯊꯥꯕ ꯅꯨꯃꯤꯠꯇ
ꯎꯝ
ꯈꯪꯗꯦ ꯅꯪꯁꯨ ꯅꯝꯕꯔ ꯑꯩꯁꯨ ꯃꯌꯥꯡ ꯅꯨꯄꯤ ꯂꯥꯛꯑꯗꯤ ꯃꯌꯥꯡ ꯅꯨꯄꯤꯒꯤ ꯅꯝꯕꯔ ꯍꯥꯞꯇꯣꯏꯅꯦ
ꯑꯩꯁꯨ ꯀꯣ ꯅꯪꯉꯣꯟꯗ ꯋꯥꯔꯤ ꯁꯥꯔꯒ ꯍꯥꯞꯇꯣꯏꯅꯤ
ꯍꯥꯞꯄꯣ ꯍꯥꯞꯄꯣ
ꯎꯝ ꯃꯑꯣꯡꯗꯣ ꯁꯦꯡꯅ ꯈꯪꯗꯦꯕ ꯅꯣꯏꯅ ꯇꯧꯕꯗꯣ ꯑꯩ ꯒꯌ꯭ꯥꯟ ꯇꯥꯗ꯭ꯔꯤꯕ
ꯑꯗꯨꯅꯤ ꯅꯍꯥꯟ ꯂꯣꯏ ꯀꯗꯤ ꯍꯥꯏꯕꯤꯒꯦ ꯑꯗꯨ ꯈꯪꯗ꯭ꯔꯗꯤ ꯑꯩꯁꯨ ꯈꯪꯗ꯭ꯔꯦ
ꯎꯝ ꯃꯥꯅꯦ
ꯁꯥꯕ꯭ꯔꯣ
ꯉꯁꯤꯁꯦ ꯁꯥꯏ ꯑꯗꯨ ꯑꯣꯏꯔꯁꯨ ꯑꯗꯨꯝ ꯅꯨꯡꯁꯤꯠ ꯏꯌꯤꯡꯕ ꯁꯤꯠꯂꯦꯗꯥ
ꯃꯪꯗꯗꯤ ꯅꯣꯏꯗꯗꯤ
ꯑꯩꯈꯣꯏꯗꯁꯨ ꯑꯗꯨꯝ ꯑꯗꯣ ꯑꯩꯅ ꯍꯧꯖꯤꯛ ꯑ ꯆꯤꯡꯒꯤ ꯄ꯭ꯔꯦꯝꯖꯤꯠꯀꯤ ꯅꯝꯕꯔꯗ ꯄꯥꯏ ꯍꯥꯏꯕꯗꯨꯗꯤ ꯃꯉꯣꯟꯗ ꯍꯥꯏꯒꯅꯨꯀꯣ ꯇꯥꯕ꯭ꯔꯣ
ꯇꯥꯏꯌꯦ
ꯑꯗꯨꯨ ꯍꯥꯏꯗꯣꯛꯑꯗꯤ ꯇꯥꯕ꯭ꯔꯥ ꯃꯇꯝ ꯍꯧꯔꯦ ꯑꯩ ꯃꯊꯥ ꯌꯥꯝ ꯁꯥꯕ ꯍꯧꯔꯦꯗ ꯍꯧꯖꯤꯛ
ꯌꯥꯔꯦ ꯅꯪꯁꯨ ꯀꯔꯤꯅꯣ
ꯁꯠ
ꯅꯪ ꯑꯩꯈꯣꯏꯗꯤ ꯋꯥꯆꯞ ꯄꯥꯎ ꯇꯧꯗ꯭ꯔꯤꯕꯒ
ꯅꯣꯏꯒ ꯑꯩꯈꯣꯏ ꯇꯣꯉꯥꯜꯂꯤꯀꯣ ꯑꯩꯈꯣꯏꯗꯤ ꯍꯧꯖꯤꯛ ꯁꯥꯇ꯭ꯔ ꯑꯣꯏꯔꯦ ꯅꯣꯏꯅ
ꯃꯦꯗꯥꯝ ꯁꯥꯕ ꯑꯣꯏꯔꯦꯗꯝꯃꯦ ꯀꯔꯤ
ꯂꯥꯏꯔꯤꯛ ꯄꯥꯅꯤꯡꯉꯦ ꯍꯥꯏꯔꯤꯔꯣꯕꯥ ꯅꯪꯒꯤꯁꯦ ꯌꯥꯏ
ꯍꯥꯌꯦꯡ ꯀ꯭ꯂꯥꯁ ꯍꯧꯒꯅꯤ ꯑꯗꯨꯅꯅꯦ ꯍꯥꯏꯕ
ꯅꯦꯠꯋꯥꯛ ꯌꯥꯗꯦꯅꯦ ꯑꯩꯒꯤꯁꯦ ꯍꯜꯂꯣ
ꯑꯩ ꯇꯥꯏꯌꯦ ꯑꯩꯗꯤ ꯇꯥꯕ꯭ꯔꯥ ꯇꯥꯏꯌꯦ ꯇꯥꯏꯌꯦ ꯑꯩꯗꯤ ꯇꯥꯏꯌꯦ ꯍꯣꯏ
ꯇꯥꯗ꯭ꯔꯤꯐꯥꯎ ꯁꯤ ꯉꯥꯡꯁꯦ
ꯕꯣꯜ ꯍꯧꯔ ꯕꯣꯜ ꯋꯥꯠꯂꯤꯌꯦꯅ
ꯇꯨꯋꯦꯜꯞ ꯊꯥꯔꯇꯤꯅꯦ
ꯍꯣꯏ ꯑꯗꯨ
ꯄꯨꯡꯗꯣ ꯌꯦꯡꯉꯣ
ꯑꯁꯥ ꯌꯥꯏ ꯂꯩꯔꯤꯌꯦ ꯌꯥꯔꯦ ꯅꯪꯁꯨ ꯀꯔꯤꯅꯣ ꯈꯪꯗꯦ ꯍꯧꯖꯤꯛ
ꯆꯥꯅꯤ ꯀꯣ ꯅꯪ ꯃꯇꯝ ꯂꯩꯕ ꯃꯇꯝꯗ ꯑꯥ ꯁꯤꯗ ꯃꯇꯝ ꯂꯩꯇꯕ ꯃꯇꯝ ꯃꯇꯝ
ꯑꯩꯅ ꯍꯥꯏꯔꯤꯗꯨꯗꯤ ꯇꯥꯏꯃꯤꯡ
ꯍꯌꯦꯡꯁꯨ ꯑꯃꯨꯛꯒ ꯍꯣꯁꯄꯤꯇꯥꯜ ꯆꯠꯇꯣꯏꯔ ꯑꯗꯨ
ꯑꯗꯣ ꯍꯌꯦꯡ
ꯑ ꯄꯨꯡ ꯀꯌꯥꯗ ꯆꯠꯀꯦꯔꯥ
ꯁꯥꯃꯟꯕꯒꯤ
ꯎꯝ ꯅꯣꯡ ꯆꯨꯋꯦ ꯑꯩꯈꯣꯏꯗꯗꯤ ꯉꯁꯤ
ꯍꯧꯖꯤꯛ ꯌꯥꯡ
ꯉꯁꯥꯏ ꯑꯌꯨꯛ ꯄꯨꯡ ꯏꯂꯚꯦꯟ ꯁ꯭ꯋꯥꯏꯗ
ꯑꯣ ꯌꯥꯝ ꯆꯨꯕꯔꯥ
ꯍꯣꯏ ꯉꯁꯤꯗꯤ ꯅꯍꯥꯟꯒ ꯍꯥꯏꯔꯗꯤ ꯈꯔ ꯈꯔ ꯆꯨꯏꯌꯦ ꯀꯟꯅ
ꯍꯥꯥ
ꯍꯣꯏ ꯑꯗꯨꯅꯦ
ꯎꯝ ꯅꯕꯥꯟꯅꯤꯒꯤ ꯍꯣꯁꯄꯤꯇꯥꯜꯗꯣ ꯀꯔꯝꯕ ꯃꯐꯝꯗ ꯑꯣꯏꯕ ꯃꯐꯝ
ꯔꯥꯁ ꯊꯥꯀꯦ
ꯀꯔꯤ ꯍꯥꯏꯕ
ꯅꯪꯪ ꯈꯪꯉꯔꯣꯏ ꯑꯩ ꯍꯧꯔꯦꯟ ꯍꯥꯏꯔꯛꯑꯒꯦ ꯅꯪꯁꯦ ꯑꯩꯒꯤ ꯅꯝꯕꯔ ꯁꯦꯞ ꯇꯧꯗꯕ꯭ꯔꯥ ꯇꯥꯕ꯭ꯔꯣ ꯑꯉꯥꯎꯕꯤ